ꯍꯥꯎ
ꯇꯕꯔꯣ ꯅꯪꯕꯨ
ꯇꯥꯏꯌꯦ ꯇꯥꯏꯌꯦ
ꯑꯣ ꯍꯟꯗꯛꯀꯤ ꯆꯩꯔꯥꯎꯕꯁꯤꯕꯨ ꯅꯣꯏꯕꯨ ꯀꯩꯀꯩ ꯇꯧꯅꯒꯦ ꯌꯨꯝꯗꯒ ꯆꯠꯇꯣꯏꯔꯣ
ꯆꯠꯇꯣꯏꯅꯦ ꯅꯪꯗꯤ ꯀꯃꯥꯏꯅ ꯇꯧꯕꯅꯣ ꯑꯩꯁꯨ ꯅꯪꯉꯣꯟꯗ ꯐꯣꯟ ꯇꯧꯔꯛꯀꯦꯅ ꯇꯧꯔꯝꯃꯤꯅꯦ ꯅꯪꯅ ꯍꯥꯟꯅ ꯇꯧꯔꯛꯄꯅ ꯐꯔꯦ ꯑꯩꯁꯨꯅꯦ ꯏꯆꯥ ꯅꯨꯨꯄꯤ ꯑꯍꯟꯗꯣ ꯁ꯭ꯀꯨꯜ ꯍꯜꯂꯛꯄꯗ ꯉꯥꯏꯔꯤ ꯃꯥꯒꯤꯅꯦ ꯆꯥꯛ ꯆꯥꯒꯦ ꯏꯃꯥ ꯆꯥꯛ ꯊꯤꯌꯣꯅꯅꯦ ꯊꯨꯔꯝꯃꯒ ꯆꯥꯛꯈꯨꯝꯗꯩꯩ ꯊꯣꯛꯂꯛꯄꯗ ꯉꯥꯏꯔꯤ ꯐꯣꯟ ꯂꯥꯛꯑꯦ ꯀꯅꯥꯅꯣ ꯐꯣꯟ ꯂꯥꯛꯄ ꯃꯈꯣꯟ ꯇꯥꯏꯌꯦꯅ ꯅꯪꯒꯤ ꯑꯣꯏ ꯂꯩꯔꯝꯃꯦ ꯍꯥꯏꯕ
ꯑꯩꯗꯤꯅꯦ ꯇꯥꯟꯅꯔꯕ ꯃꯤꯁꯨ ꯂꯩꯇꯦ ꯀꯅꯥꯗꯕꯨ ꯇꯥꯟꯅꯗꯣꯏꯅꯣ ꯈꯪꯗꯦ ꯏꯃꯨꯡ ꯃꯅꯨꯡꯁꯨ ꯏꯃꯥꯍꯣꯏ ꯂꯩꯔꯝꯃꯒꯗꯤ ꯑꯃꯨꯛ ꯐꯕ ꯃꯣꯏꯁꯨ ꯂꯣꯏ ꯆꯠꯊꯣꯛꯈ꯭ꯔꯦ ꯐꯣꯟ ꯅꯨꯡ ꯇꯧꯕꯁꯨ ꯄꯥꯏꯈꯠꯂꯛ ꯀꯩꯊꯛꯄꯛ ꯆꯤꯟꯕ꯭ꯔꯥ ꯈꯪꯗꯦ ꯑꯗꯒꯤ ꯅꯉꯣꯟꯗ ꯇꯥꯏꯅꯦ ꯏꯅꯝꯃ ꯂꯥꯛꯄ ꯎꯗꯕ ꯀꯨꯏꯔꯦꯅ ꯍꯟꯗꯛ ꯌꯨꯝ ꯂꯥꯛꯑꯗꯤ ꯆꯩꯔꯥꯎꯕꯒ ꯂꯥꯏꯔꯤ ꯅꯪꯒꯕꯨ ꯑꯝꯇ ꯄꯨꯜꯍꯧꯁꯦꯅꯅꯦ ꯑꯩꯗꯤꯅꯦ ꯅꯪꯉꯣꯟꯗ ꯍꯪꯉꯛꯏꯁꯤꯅꯦ ꯀ ꯀꯩ ꯄꯨꯅꯔꯛꯇꯣꯏꯅꯣ ꯌꯨꯝꯁꯨ ꯊꯪꯅꯔꯕꯅꯤꯅ ꯀꯩꯀꯩ ꯄꯤꯅꯗꯣꯏꯅꯣ ꯍꯦꯛ ꯃꯥꯟꯅꯗ꯭ꯔꯒꯁꯨ ꯑꯃꯅ ꯑꯃ ꯑꯃꯅ ꯑꯃ ꯍꯥꯏꯅꯅꯤꯅꯅꯦ ꯅ ꯇꯥꯟꯅꯔꯒ ꯇꯧꯔꯒꯦꯅ ꯅꯪꯉꯣꯟꯗ ꯍꯪꯉꯛꯏꯁꯤꯅꯦ
ꯏꯃꯥ ꯑꯗꯣ ꯀꯩꯅꯣ ꯇꯧꯔꯁꯦ ꯑꯉꯥꯡ ꯑꯍꯟꯈꯩꯗꯨꯅꯅꯦ ꯃꯨꯀꯥ ꯈꯨꯗꯩ ꯑꯃꯃꯝ ꯄꯤꯔꯁꯦ ꯑꯗꯨꯒ ꯑꯉꯥꯡ ꯏꯌꯥꯈꯩꯗꯨꯅꯅꯦ ꯐꯨꯔꯤꯠ ꯑꯃꯃꯝ ꯂꯩꯕꯤꯔꯁꯦ ꯏꯃꯧꯈꯩꯗꯨꯅꯅꯦ ꯐꯅꯦꯛ ꯑꯃꯃꯝ ꯂꯩꯕꯤꯔꯕ ꯑꯃꯥꯏꯅ ꯄꯨꯔꯁꯦ
ꯑꯣ ꯑꯗꯨꯅꯕꯨ ꯐꯔꯅꯤ ꯅꯣꯏ ꯑꯩꯈꯣꯏꯁꯦ ꯁꯥꯒꯩ ꯃꯥꯟꯅꯗꯦ ꯍꯥꯏꯕꯨ ꯏꯆꯤꯜ ꯏꯅꯥꯎꯒꯨꯝꯕꯅꯤꯅ ꯌꯨꯝ ꯊꯪꯅꯔꯒ ꯂꯩꯔꯕꯅꯤꯅ ꯃꯤ ꯑꯗꯨꯗꯤ ꯌꯨꯝꯊꯪꯅꯕ ꯅꯨꯡꯁꯤꯅꯗꯦꯅ ꯍꯥꯏꯅꯕꯅꯦ ꯑꯩꯈꯣꯏꯗꯤ ꯏꯃꯨꯡ ꯃꯅꯨꯡ ꯍꯦꯜꯂꯦ ꯊꯧꯔꯤꯁꯦ ꯏꯃꯨꯡ ꯃꯅꯨꯡ ꯑꯣꯏ ꯑꯣꯏꯔꯝꯗꯕꯩ ꯅꯨꯡꯁꯤꯅꯩꯔꯁꯨ ꯈꯪꯗꯦ
ꯃꯥꯅꯦ ꯃꯥꯅꯦ ꯑꯃꯨꯛꯇꯪ ꯄꯣꯛꯄ ꯃꯤꯑꯣꯏ ꯃꯄꯣꯛꯅꯤꯅꯅꯦ ꯅꯨꯡꯁꯤꯅꯅ ꯍꯔꯥꯎ ꯍꯔꯥꯎ ꯂꯩꯇ꯭ꯔꯗꯤ ꯀꯩꯅꯣ ꯑꯗꯨꯒ ꯑꯩꯈꯣꯏꯗꯤ ꯅꯤꯉꯣꯟꯅꯤ ꯑꯩꯈꯣꯏꯗꯤ ꯃꯇꯝꯒꯤ ꯃꯇꯨꯡ ꯏꯟꯅ ꯌꯨꯝ ꯄꯥꯜꯂꯛꯏ ꯂꯥꯞꯊꯣꯛꯅꯔꯛꯏ ꯂꯥꯞꯊꯣꯛꯅꯔꯒ ꯑꯩꯈꯣꯏꯅ ꯂꯥꯛꯁꯟꯅꯅ ꯅꯨꯡꯁꯤꯅꯗꯗ ꯌꯥꯄꯣꯠꯇꯦ ꯂꯥꯞꯃꯤ ꯍꯥꯏꯗꯅ ꯂꯥꯞ ꯂꯥꯞ ꯂꯩꯅꯔꯗꯤ ꯀꯥꯎꯅꯈꯤꯗꯣꯏꯅꯤ ꯅꯪ ꯑꯩ ꯀꯅꯥꯅꯣ ꯈꯪꯅꯔꯣꯏꯗꯣꯏꯅꯤ ꯑꯗꯨꯅꯅꯦ ꯏꯆꯤꯟ ꯏꯅꯥꯎꯗꯧꯅ ꯋꯥꯔꯤ ꯁꯥꯟꯅꯗꯅ ꯅꯪꯅ ꯀꯔꯤ ꯀꯔꯤ ꯑꯩꯅ ꯀꯔꯤ ꯀꯃꯥꯏꯅ ꯇꯧꯕ ꯈꯣꯠꯄ ꯃꯄꯥꯟ ꯇꯥꯟꯅꯔꯤꯁꯦ ꯁꯤꯗꯒꯤ ꯍꯦꯟꯅ ꯐꯕ ꯀꯔꯤꯝꯇ ꯂꯩ ꯄꯣꯠꯇꯦꯀꯣ ꯁꯤꯗ꯭ꯔꯤ ꯃꯁꯤ ꯑꯁꯤ ꯅꯪ ꯑꯩ ꯏꯆꯤꯟ ꯏꯅꯥꯎꯗꯤ ꯏꯆꯤꯟ ꯏꯅꯥꯎꯗꯣ ꯅꯪ ꯍꯥꯟꯅꯗꯤ ꯄꯤꯛꯏꯉꯩꯗꯩꯁꯨ ꯂꯣꯏꯅꯔꯒ ꯂꯥꯛꯏ ꯍꯧꯖꯤꯛꯁꯨ ꯑꯗꯨꯝ ꯂꯣꯏꯅꯔꯒ ꯂꯩ ꯁꯤꯅꯤ ꯍꯌꯦꯡ ꯋꯥꯏꯁꯨ ꯑꯗꯨꯝ ꯂꯣꯏꯅꯁꯤ ꯅꯪꯁꯨ ꯑꯩ ꯀꯥꯎꯊꯣꯛꯀꯅꯨꯀꯣ
ꯀꯥꯎꯔꯣꯏꯗ ꯀꯥꯎꯔꯣꯏꯗ ꯀꯗꯥꯏꯗꯒꯤ ꯀꯥꯎꯕꯅꯣ ꯀꯥꯎꯗꯗꯅꯕꯨ ꯍꯧꯖꯤꯛ ꯅꯤꯡꯁꯤꯡꯉꯛꯏꯁꯤꯅꯤ ꯂꯨꯔꯀꯥꯟꯗꯗꯤ ꯅꯪ ꯅꯠꯇꯅ ꯑꯩꯁꯨ ꯀꯅꯥꯝ ꯂꯩꯇꯦ ꯋꯥꯔꯤ ꯁꯥꯟꯅꯕ ꯑꯗꯨꯕꯨ ꯀꯨꯝꯁꯤꯒꯤ ꯆꯩꯔꯥꯎꯕꯁꯦ ꯆꯩꯔꯥꯎꯕ ꯅꯨꯃꯤꯠꯇ ꯀꯩꯅꯣ ꯊꯤꯅꯔꯔꯣꯏ ꯆꯩꯔꯥꯎꯕ ꯂꯦꯞꯀꯅꯤ ꯈꯣꯠꯀꯅꯤꯅ ꯏꯔꯥꯡ ꯃꯔꯛꯇ ꯑꯗꯨ ꯑꯗꯥꯗ ꯌꯥꯝ ꯍꯥꯏꯈꯤꯕꯅꯦꯕ ꯑꯩꯁꯦ ꯅꯨꯃꯤꯠꯁꯦ ꯀꯔꯝ ꯀꯥꯟꯗ ꯊꯤꯟꯗꯕꯗꯤ ꯐꯠꯇꯦꯗꯣ ꯆꯍꯤꯒꯤ ꯑꯃꯗ ꯑꯝꯇꯪ ꯂꯥꯛꯄꯅꯤ ꯏꯕꯨꯡ ꯃꯧꯄ꯭ ꯋꯥꯃꯌꯥꯝꯗꯣ ꯑꯩꯈꯣꯏꯅ ꯅꯨꯡꯇꯤꯒꯤ ꯎꯅꯕꯁꯨ ꯅꯠꯇꯦ ꯅꯣꯡ ꯐꯥꯗꯣꯛ ꯁꯨꯃꯥꯏꯅꯤ ꯆꯠ ꯂꯧꯍꯧꯔꯒ ꯊꯦꯡꯅꯍꯧꯕꯁꯤ ꯅꯠꯇꯅ ꯊꯦꯡꯅꯗꯧꯕꯁꯨ ꯂꯩꯇꯦ ꯑꯗꯩ ꯏꯃꯥ ꯕꯕꯥꯗꯨꯁꯨ ꯎꯅꯤꯡꯉꯤꯗꯨ ꯅꯠꯇ꯭ꯔꯥ ꯐꯅꯌꯥꯝ ꯍꯥꯏꯖ ꯋꯥꯅꯤ ꯃꯤꯒꯤ ꯌꯨꯝꯗ ꯂꯩꯔꯁꯨ ꯃꯤꯒꯤ ꯌꯨꯝ ꯂꯩ ꯆꯠꯂꯦ ꯍꯥꯏꯅꯕꯨ ꯏꯃꯥ ꯏꯄꯥ ꯀꯥꯎꯕ ꯍꯧꯅꯗꯦ ꯅꯨꯡꯁꯤꯕꯅ ꯑꯩꯗꯤ ꯏꯃꯥ ꯏꯄꯥꯒꯗꯣ ꯑꯗꯣ ꯏꯇꯥ ꯅꯪ ꯅꯪꯗꯤ ꯑꯉꯥꯡꯁꯨ ꯌꯥꯎꯔꯦ ꯍꯥꯏ ꯑꯉꯥꯡꯗꯨꯕꯨ ꯑꯉꯥꯡꯗꯨꯕꯨ ꯀꯌꯥꯝ ꯆꯥꯎꯔꯒꯦ
ꯑꯃꯅꯦ ꯑꯍꯟꯗꯨꯕꯨꯗꯤ ꯍꯟꯗꯛ ꯀ꯭ꯂꯥꯁ ꯀꯩꯅꯣ ꯀꯥꯔꯦ ꯀꯦꯖꯤꯗꯣ ꯀꯥꯔꯦ ꯑꯗꯨꯒꯅꯦ ꯑꯉꯥꯡꯕꯨꯗꯤ ꯑꯗꯨꯝ ꯂꯩꯌꯦ ꯑꯩꯅꯁꯨ ꯆꯠꯍꯟꯈꯤꯔꯣꯏ ꯍꯦꯟꯅ ꯆꯠꯍꯟꯗ꯭ꯔꯤꯌꯦ ꯅꯪꯒꯤꯁꯨ ꯑꯉꯥꯡ ꯑꯃ ꯌꯥꯎꯁꯟꯅꯕ ꯗꯤ ꯇꯧꯕꯗꯤ ꯐꯔꯕꯅꯤꯀꯣ ꯌꯥꯥꯡ ꯆꯍꯤ ꯑꯍꯨꯝ ꯃꯔꯤ ꯂꯩꯔꯦ ꯌꯥꯎꯏ ꯌꯥꯎꯒꯦ ꯇꯧꯕꯗꯣ ꯑꯗꯨ ꯐꯠꯇꯦ ꯌꯥꯎ ꯌꯥꯎ ꯉꯜꯂꯤꯉꯩꯗ ꯐꯠ ꯂꯥꯎꯅ ꯌꯥꯎꯊꯣꯛꯄ ꯑꯗꯒꯤ ꯐꯕ ꯂꯩꯇ꯭ꯔꯕꯅꯤ ꯍꯧꯖꯤꯛ ꯃꯇꯝꯗꯗꯤ
ꯑꯗꯨ ꯉꯥꯛꯇꯅꯦ ꯍꯥꯏꯅꯩꯁꯦ ꯍꯦꯛ ꯑꯃ ꯍꯦꯛ ꯇꯧꯕꯒ ꯑꯗꯨ ꯍꯦꯛ ꯇꯧꯕꯒ ꯑꯗꯨꯗ ꯇꯥꯔꯕꯅꯦ ꯑꯩꯁꯦ ꯑꯩꯁꯨ ꯌꯥꯎꯅꯤꯡꯗꯕꯕꯨꯗꯤ ꯅꯠꯇꯦꯌꯦ ꯊꯕꯛꯁꯤꯅꯅꯦ ꯍꯦꯛ ꯌꯥꯔꯣꯏꯗꯕ ꯇꯧꯔꯨꯔꯤꯕ ꯊꯕꯛꯁꯤꯅ ꯑꯉꯥꯡ ꯍꯦꯛ ꯌꯥꯎꯔꯨꯕꯗ ꯇꯣꯛꯀꯗꯕ ꯐꯤꯕꯝꯗ ꯂꯩꯔꯤꯕ ꯕꯅꯤꯅꯅꯦ ꯑꯩꯁꯨ ꯍꯦꯛ ꯋꯥꯈꯜꯁꯦ ꯈꯟꯖꯥꯟꯅꯔꯤꯅꯤ ꯆꯍꯤꯁꯨꯅ ꯈꯔ ꯅꯧꯔꯤꯅ ꯈꯜꯂꯗꯅꯦ ꯋꯥꯈꯜꯒꯗꯤ ꯌꯥꯝ ꯅꯧꯔꯤꯗ ꯆꯍꯤꯗꯕꯨ ꯊꯤꯔꯀꯥꯟꯗ ꯌꯥꯝ
ꯏꯁ ꯏꯁꯥ ꯏꯁꯥꯅ ꯍꯦꯟꯅ ꯃꯔꯨꯅꯤꯀꯣ ꯊꯕꯛꯅ ꯃꯔꯨ ꯑꯗꯨ ꯅꯠꯇꯦ ꯅꯪꯒꯤ ꯊꯕꯛꯇꯨꯗꯤꯅꯦ ꯍꯌꯦꯡ ꯅꯪꯒꯤ ꯅꯨꯄꯥ ꯍꯥꯏꯔ ꯊꯕꯛ ꯑꯗꯨ ꯁꯥꯡꯅ ꯇꯧꯔꯒ ꯂꯩꯔꯦ ꯗꯨꯝꯇ ꯅꯪꯅ ꯑꯗꯨꯛ ꯌꯥꯝ ꯋꯥꯔꯤꯗꯨꯕꯨ ꯀꯔꯤꯒꯤꯅꯣ ꯍꯥꯏꯕ ꯅꯪꯕꯨ ꯑꯁ ꯑꯩ ꯑꯉꯥꯡ ꯌꯥꯎꯍꯟꯅꯤꯡꯉꯦ
ꯑꯣ ꯃꯇꯝꯁꯤꯗꯕꯨ ꯅꯨꯄꯥ ꯊꯕꯛ ꯇꯧꯔꯦꯅꯕꯨ ꯂꯥꯏꯊꯣꯛꯄ ꯌꯥꯔꯤꯕꯣ ꯑꯩ ꯑꯩ ꯊꯕꯛ ꯇꯧꯕꯁꯦ ꯌꯥꯝ ꯐꯔꯕꯗꯤ ꯊꯕꯛ ꯇꯧꯍꯧꯗ꯭ꯔꯗꯤꯅꯦ ꯃꯤꯅ ꯎꯁꯤꯠꯄꯣꯠꯇꯦ ꯌꯥꯝꯅ ꯑꯩꯗꯤ ꯑꯗꯨꯅꯅꯦ ꯑꯩ ꯊꯕꯛꯁꯦ ꯇꯣꯛꯄ ꯌꯥꯗꯦꯅ ꯑꯃ ꯊꯤꯔꯒꯅꯦ ꯁꯤꯟꯗ꯭ꯔꯤ ꯐꯥꯎꯕ ꯊꯕꯛꯇꯣ ꯑꯣꯏꯅ ꯃꯨꯛꯇꯨꯅ ꯂꯩꯍꯧꯔꯤꯁꯤꯅꯤ ꯊꯕꯛꯄꯨꯗꯤ ꯎꯝ ꯊꯕꯛꯄꯨꯗꯤ ꯑꯃ ꯍꯥꯏꯅꯔꯦ ꯊꯕꯛꯄꯨꯗꯤ ꯑꯃ ꯍꯥꯏꯅꯔꯒꯅꯦ ꯂꯩꯔ ꯑꯗꯨ ꯑꯗꯨ ꯍꯦꯛ ꯌꯥꯕꯒꯅꯦ ꯑꯩꯁꯨ ꯑꯩ ꯍꯥꯟꯅ ꯇꯧꯔꯤꯁꯦ ꯇꯣꯛꯊꯣꯛꯑꯒꯅꯦ ꯌꯥꯎꯁꯜꯂꯗꯕꯅꯦ
ꯑꯉꯥꯡ ꯍꯥꯟꯅꯅꯦ ꯌꯥꯎꯕ꯭ꯔꯗꯤ ꯐꯕꯅꯤꯀꯣꯅꯪ ꯍꯥꯏꯕꯤꯗꯦ ꯍꯥꯏꯁꯤꯡꯁꯤꯅꯦꯗꯤ ꯑꯩꯅꯅꯦ ꯅꯨꯡꯉꯥꯏꯇꯕꯒꯤ ꯍꯥꯏꯕꯅꯦ ꯑꯩꯈꯣꯏꯒꯤ ꯏꯅꯝꯃ ꯑꯃ ꯁꯤꯗꯅꯦ ꯑꯉꯥꯡ ꯌꯥꯎꯗꯗꯅꯅꯦ ꯇꯧ ꯂꯩꯕꯗꯣ ꯌꯥꯝ ꯅꯨꯡꯉꯥꯏꯇꯦ ꯍꯥꯏꯕ ꯅꯪꯕꯣ ꯑꯗꯨꯒꯤꯅꯦ ꯍꯥꯏꯕ ꯅꯪꯅ ꯈꯪꯗ꯭ꯔꯤꯕ ꯑꯉꯥꯡ ꯌꯥꯎꯗꯦ ꯑꯉꯥꯡ ꯄꯪꯆꯩꯗ ꯆꯩꯕꯤꯕ ꯃꯅꯨꯡꯗꯅꯅꯦ ꯀꯞꯈꯕꯁꯤꯅ ꯀꯞꯈꯤꯕꯁꯤꯅ ꯑꯗꯨꯃꯥꯏꯅꯅꯦ ꯇꯧꯍꯟꯅꯤꯡꯗꯕ ꯏꯅꯥꯎ ꯑꯗꯨꯒꯤ ꯏꯆꯤꯟ ꯏꯅꯥꯎꯅꯤꯅ ꯍꯥꯊꯣꯛ ꯍꯥꯥꯖꯤꯟ ꯇꯧꯅꯗ ꯌꯥꯗꯦꯅ ꯈꯟꯕꯒꯤꯅ ꯍꯥꯏꯕ
ꯌꯨꯝꯗ ꯆꯠꯇꯣꯏꯁꯤꯁꯨ ꯑꯗꯨꯒꯤ ꯋꯥꯒ ꯍꯧꯗꯣꯔꯛꯇꯣꯏꯁꯦ ꯑꯩꯈꯣꯏꯒꯤ ꯀꯩꯅꯣꯗꯨꯁꯨ ꯀꯀꯥ ꯅꯨꯄꯤꯗꯨꯁꯨꯅꯦ ꯑꯗꯨꯗꯨꯅꯦ ꯍꯥꯏꯔꯛꯇꯣꯏꯁꯦ ꯑꯩꯅ ꯌꯨꯝꯗꯨꯗ ꯆꯠꯅꯤꯡꯗ꯭ꯔꯕꯅꯦ ꯏꯃꯥ ꯎꯅꯤꯡꯕꯒꯤꯅꯦ ꯆꯠꯇꯣꯔꯤꯕꯅꯤ ꯑꯗꯣ ꯅꯪ ꯆꯠꯀꯗꯕ ꯅꯨꯃꯤꯠ ꯑꯗꯣ ꯏꯕꯥꯅꯤ ꯍꯦꯛ ꯇꯥꯟꯅꯁꯤꯀꯣ ꯑꯗꯨꯒ ꯆꯞ ꯃꯥꯟꯅꯅ ꯂꯥꯛꯃꯤꯟꯅꯁꯤ ꯅꯪꯅ ꯑꯃꯨꯛ ꯀꯣꯟꯅ ꯂꯥꯛ ꯑꯩꯅ ꯍꯥꯟꯅ ꯂꯥꯛ ꯌꯥꯝ ꯇꯧꯋꯤ ꯃꯇꯝꯗ ꯍꯥꯏꯅꯔꯒ ꯑꯝꯇ ꯂꯥꯛꯁꯤ ꯑꯗꯨꯕꯨ ꯅꯪꯒꯤ ꯅꯨꯄꯥꯗꯣ ꯄꯣꯁꯇꯤꯡ ꯇꯥꯏꯗꯨꯕꯨ ꯀꯩꯅꯣꯗ ꯂꯥꯛ ꯌꯨꯝꯗꯒ ꯇꯣꯏꯅ ꯂꯥꯛꯇꯕ꯭ꯔꯣ ꯑꯗ ꯑꯗꯨꯝ ꯀꯨꯏꯅ ꯂꯩꯔꯕꯣ ꯃꯥꯕꯨ
ꯂꯩꯌꯦ ꯂꯩꯌꯦ ꯑꯗꯨꯅꯦ ꯑꯩꯁꯨꯅꯦ ꯃꯉꯣꯟꯗꯅꯦ ꯑꯃꯨꯛꯇꯅꯦ ꯊꯣꯛꯂꯛꯑꯣ ꯈꯣꯠꯂꯣꯅ ꯍꯥꯏꯒꯦ ꯇꯧꯕꯁꯦ ꯍꯥꯟꯅꯅꯦ ꯍꯦꯛꯇ ꯌꯥꯗꯗꯣꯏꯅꯦ ꯂꯩꯕꯥꯛꯀꯤ ꯏꯔꯥꯡꯒꯤ ꯅꯪ ꯑꯩꯅꯅꯦ ꯑꯩꯅ ꯀꯠꯊꯣꯛꯏꯁꯤ ꯏꯆꯥꯁꯤꯡ ꯃꯤꯁꯨ ꯌꯥꯎꯔꯤꯅꯤ ꯈꯣꯠꯂꯤꯅꯤ ꯍꯥꯏꯕꯅꯤꯅꯅꯦ ꯑꯩꯁꯨꯅꯦ ꯇꯥꯃꯣ ꯅꯪ ꯊꯣꯛꯂꯛꯑꯣ ꯍꯥꯏꯕꯁꯦ ꯏꯆꯤꯟꯁꯤꯅꯅꯦ ꯍꯥꯏꯕꯁꯦ ꯉꯝꯗꯔꯦ ꯍꯥꯏꯕ ꯅꯪꯕꯣ ꯑꯗꯨꯅꯅꯦ ꯍꯥꯏꯕ ꯈꯪꯗꯦꯗ ꯀꯞꯄꯨ ꯀꯞꯅꯤꯡꯢꯗ ꯂꯩꯅꯕꯁꯦ ꯄꯨꯛꯅꯤꯡ ꯌꯥꯝꯅ ꯅꯨꯡꯁꯤ ꯅꯪ ꯅꯪꯁꯨ ꯈꯪꯗꯗꯣꯏꯅꯦ ꯅꯪꯅꯅꯦ ꯑꯃꯨꯛꯅꯦ ꯅꯛꯅꯍꯦ ꯂꯩꯕ꯭ꯔꯥ ꯑꯗꯨꯣ ꯊꯣꯛꯑꯦ ꯈꯪꯉꯕ꯭ꯔꯥ ꯑꯁ ꯈꯪꯗꯦ ꯏꯊꯟꯇꯒ ꯂꯩꯔꯛꯄ ꯃꯇꯝꯗꯅꯦ ꯄꯀꯝꯇ ꯀꯞꯅꯤꯡꯖꯥꯅꯤ ꯈꯪꯉꯕ꯭ꯔꯥ ꯑꯗꯨꯅꯅꯦ ꯑꯩꯅ ꯅꯪꯉꯣꯟ ꯍꯦ ꯐꯣꯟ ꯇꯧꯔꯛꯑꯒ ꯅꯪ ꯀꯃꯥꯏꯅ ꯇꯧꯔꯤꯅꯣ ꯈꯣꯠꯂꯤꯅꯣ ꯑꯗꯨꯝ ꯋꯥꯔꯤ ꯁꯥꯟꯅꯩꯗꯣ ꯑꯩꯒꯤ ꯈꯪꯗꯦꯗ ꯌꯥꯝꯅ ꯃꯄꯥꯟꯂꯝꯗ ꯊꯕꯛ ꯇꯧꯔ ꯂꯩꯒꯤꯕꯁꯦ ꯍꯌꯦꯡꯋꯥꯏ ꯏꯆꯥ ꯏꯁꯨ ꯀꯥꯇꯤꯅꯦ ꯁꯤꯗ ꯑꯅꯛꯄꯁꯤꯗꯅꯦ ꯑꯗꯨꯝ ꯊꯕꯛ ꯇꯧꯔ ꯂꯥꯞꯅꯒ ꯑꯃꯠꯇ ꯆꯠꯍꯜꯂꯔꯣꯏ
ꯍꯣꯏꯗ ꯃꯥꯁꯨ ꯈꯔ ꯀꯩꯅꯣ ꯇꯧꯔꯗꯤ ꯃꯣꯏꯗꯤ ꯌꯥꯝ ꯉꯟꯅ ꯉꯟꯅ ꯑꯗꯨꯝ ꯍ ꯇꯣꯛꯄ ꯌꯥꯗꯥꯏꯅ ꯊꯕꯛꯇꯨ ꯂꯣꯏꯁꯤꯟꯕꯅꯦ ꯑꯗꯨ ꯉ ꯆꯍꯤꯗꯨ ꯇꯧꯔꯝꯃꯅꯤ ꯑꯗꯨꯝ ꯈꯔ ꯂꯩꯔꯒꯗꯤ ꯃꯥꯅ ꯉꯟꯅ ꯍꯦꯛ ꯂꯧꯊꯣꯛꯈꯤꯕꯣ ꯍꯥꯏꯔꯁꯨ ꯍꯦꯛ ꯇꯣꯛꯍꯜꯂꯨ ꯀꯩꯗꯧꯅꯤꯒꯦ ꯏꯅꯥꯛꯇ ꯂꯩꯔꯒꯅ ꯍꯦꯟꯅ ꯐꯩ ꯊꯕꯛ ꯑꯗꯨ ꯊꯕꯛ ꯇꯧꯋꯦꯕꯨꯗꯤ ꯊꯣꯛꯏ ꯑꯗꯨ ꯇꯥꯔꯒꯁꯨꯅꯦ ꯌꯨꯝꯗ ꯂꯩꯔꯒ ꯇꯧꯕ ꯌꯥꯕ ꯑꯣꯏꯅ ꯊꯤꯌꯨ ꯑꯩꯁꯨꯅꯦ ꯍꯦꯛ ꯇꯧꯁꯤꯜꯂꯛ ꯑꯩꯒꯤ ꯊꯕꯛꯀꯤ ꯇꯧꯁꯤꯜꯂꯨꯗꯅꯅꯦ ꯑꯩꯒꯤ ꯑꯩꯒꯤ ꯄꯨꯟꯁꯤ ꯂꯝꯕꯤꯁꯤꯗ ꯂꯣꯏ ꯁ ꯀꯣꯏꯔꯛꯏꯁꯦ ꯑꯃꯨꯛ ꯃꯌꯥꯝꯒꯤ ꯈꯣꯟꯊꯤꯁꯨ ꯆꯥꯕ ꯃꯌꯥꯝꯁꯨ ꯉꯥꯡꯕ ꯎꯄꯥꯏꯁꯨ ꯂꯩꯖꯗꯕ ꯑꯩꯅ ꯑꯗꯨꯕꯨ ꯍꯧꯖꯤꯛ ꯃꯇꯝꯁꯤꯕꯨꯨꯛ ꯆꯩꯔꯥꯎꯕ ꯌꯥꯅꯤ ꯌꯥꯗꯦ ꯌꯥꯝ ꯇꯧꯅꯩ ꯑꯗꯨꯕꯨ ꯏꯕꯥꯅꯤꯅ ꯆꯠꯂꯨꯔꯒ ꯗꯁꯥ ꯍꯦꯛ ꯇꯥꯗꯅ ꯀꯣꯏꯃꯥꯟꯅ ꯑꯩꯗꯤ ꯒ꯭ꯌꯥꯟ ꯃꯦꯟ ꯇꯥꯗꯦ ꯍꯧꯖꯤꯛꯀꯥꯟꯁꯦ ꯅꯍꯥꯟꯗꯁꯨ ꯀꯩꯅꯣꯒꯤ ꯕꯕꯥꯏ ꯅ꯭ꯌꯨ ꯌꯔ ꯃꯣꯏꯒꯤ ꯀꯩꯅꯣ ꯇꯧꯕ ꯆꯍꯤ ꯂꯣꯏꯔꯛꯄꯒꯤ ꯀꯨꯝꯍꯩ ꯍꯔꯥꯎꯗꯨꯗ ꯑꯉꯥꯡꯈꯩ ꯄꯨꯜꯂꯒ ꯆꯥꯛ ꯆꯥꯅꯩ ꯍꯩꯖꯥꯟꯅꯩ ꯑꯗꯩ ꯂꯝꯕꯤꯗ ꯀꯔꯤ ꯑꯁ ꯈꯪꯗꯦꯗ ꯄꯥꯎ ꯖꯥꯠ ꯖꯥꯠ ꯌꯥꯝ ꯇꯥꯏ ꯍꯧꯖꯤꯛꯀꯥꯟ ꯑꯗꯣ ꯑꯈꯣꯏꯗꯤꯅꯦ ꯄꯪꯀꯤꯗ ꯀꯤꯖꯕ ꯊꯕꯛꯀ ꯆꯠꯐꯝ ꯈꯪꯗꯦ ꯏꯔꯥꯡ ꯃꯔꯛꯁꯤꯗ
ꯀꯩꯁꯨꯝꯇ ꯇꯧꯔꯣꯏꯗ ꯑꯗꯨꯝ ꯂꯩꯀꯥꯏꯒꯤ ꯑꯩꯈꯣꯏ ꯏꯆꯟꯒꯩꯁꯨ ꯊꯤꯟꯕ ꯂꯥꯛꯀꯅꯤ ꯂꯣꯏ ꯍꯥꯏ ꯑꯗꯨꯅ ꯑꯩꯈꯣꯏꯅ ꯌꯥ ꯌꯥ ꯂꯥꯡꯉꯨꯗ꯭ꯔꯒ ꯂꯣꯏꯔꯦ ꯊꯤꯟꯕꯗꯨꯅ ꯅꯪ ꯆꯠꯊꯣꯛꯑꯝꯃꯒ ꯐꯠ ꯍꯜꯂꯛꯑ ꯂꯣꯏꯔꯦ ꯆꯥꯛ ꯏꯁꯤꯡ ꯈꯔ ꯆꯥꯔꯒ ꯑꯗꯨꯕꯨꯗꯤ ꯀꯩꯁꯨꯝ ꯈꯜꯂꯨꯅꯨ
ꯑꯗꯨꯗꯤ ꯅꯣꯡꯃ ꯀꯥꯏꯊꯣꯛꯑꯒ ꯏꯕꯥꯅꯤ ꯐꯤ ꯅꯨꯡꯗꯣ ꯂꯩꯃꯤꯟꯅꯩꯔꯁꯦ ꯏꯃꯥꯟꯅꯕ ꯈꯟꯁꯤꯀꯣ ꯑꯩꯗꯤ ꯃꯥꯟꯅꯗ꯭ꯔꯗꯤ ꯌꯥꯝ ꯇꯜꯂꯦ ꯍꯥꯏꯕ ꯑꯗꯨ ꯃꯥꯟꯅꯈꯤꯕ ꯁꯨꯝ ꯃꯥꯟꯅꯔꯒ ꯂꯥꯛꯈꯤꯕꯒꯤ ꯀꯩꯅꯣꯝꯇ ꯁꯦꯠꯂꯁꯨ ꯀꯩꯅꯣꯝꯇ ꯆꯥꯔꯁꯨ ꯏꯕꯥꯅꯤ ꯑꯗꯨꯝ ꯍꯥꯏꯅꯔ ꯂꯥꯛꯈꯤꯕꯒꯤ ꯇꯣꯉꯥꯟꯅ ꯑꯝꯇ ꯊꯕꯛ ꯇꯧꯕ ꯉꯝꯗꯦ ꯑꯗꯨꯅ ꯏꯕꯥꯅꯤ ꯍꯦꯛ ꯆꯠꯃꯤꯟꯅꯔꯒ ꯈꯜꯂꯨꯔꯁꯦ ꯀꯩꯊꯦꯜ ꯀꯥꯔꯒ ꯄꯨꯜꯂꯞ ꯍꯦꯛ ꯂꯩꯈ꯭ꯔꯒ ꯅꯣꯡꯃ ꯀꯥꯏꯊꯣꯛꯑꯒ ꯇꯧꯔꯁꯦ ꯅꯪꯕꯨ ꯊꯕꯛ ꯆꯤꯜꯂꯝꯒꯅꯤ ꯑꯩꯁꯨ ꯁꯨꯇꯤ ꯂꯧꯊꯣꯛꯑꯒ ꯅꯣꯡꯃꯗꯤ ꯀꯥꯏꯊꯣꯔꯛꯑꯒꯦ
ꯍꯣꯏ ꯍꯣꯏ ꯌꯥꯏꯌꯦ ꯌꯥꯏꯌꯦ ꯍꯣꯏ ꯑꯗꯨꯃꯥꯏꯅ ꯂꯩꯔꯨꯔꯁꯦ ꯑꯩꯁꯨꯅꯦ ꯕꯖꯥꯔꯗ ꯂꯥꯛꯄꯗꯣ ꯅꯣꯏꯔꯣꯝꯗ ꯐꯥꯎꯔ ꯂꯥꯛꯇꯣꯏꯅꯤꯅꯅꯦ ꯑꯩ ꯍꯦꯛꯇ ꯑꯗꯨꯝ ꯆꯪꯖꯤꯜꯂꯛꯑꯒꯦ ꯑꯗꯨꯒꯅꯦ ꯀꯩꯅꯣ ꯇꯧꯔꯁꯦ ꯑꯗꯨꯝ ꯆꯠꯂꯨꯔꯁꯦ ꯑꯗꯣ ꯅꯪꯁꯨ ꯉꯟꯇ ꯒ ꯂꯩꯔꯝꯃꯣ ꯈꯔ ꯉꯟꯅ ꯆꯠꯂꯒꯅꯦ ꯄꯣꯠ ꯆꯩꯩꯗ ꯂꯩꯔꯀꯥꯟꯗ ꯑꯦ ꯁꯤ ꯐꯖꯩ ꯁꯤ ꯐꯖꯗꯦ ꯍꯥꯏꯕꯗꯣ ꯈꯟꯕ ꯌꯥꯏꯗꯅ ꯊꯦꯡꯅ ꯆꯠꯂꯀꯥꯟꯗꯗꯤ ꯄꯣꯠ ꯈꯟꯕꯒꯤ ꯃꯇꯝꯁꯨ ꯂꯩꯇꯦ ꯅꯪꯁꯨ ꯅꯪꯉꯣꯏ ꯑꯗꯨꯅ ꯉꯟꯅ ꯆꯠꯁꯤꯀꯣ
ꯍꯣꯏ ꯍꯣꯏ ꯇꯥꯗꯤ ꯍꯥꯡꯆꯤꯠꯇꯨꯁꯨ ꯅꯣꯡꯃꯥꯏꯖꯤꯡ ꯇꯥꯕꯅꯦ ꯍꯥꯡꯆꯤꯠꯇꯣ ꯑꯩ ꯂꯩꯔꯝꯃꯒꯦ ꯅꯪ ꯑꯗꯨꯝ ꯂꯥꯛꯑꯣ ꯑꯗꯨꯒ ꯄꯨꯂꯞ ꯆꯠꯃꯤꯟꯅꯔꯁꯦ
ꯎꯝ ꯎꯝ ꯍꯣꯏ ꯍꯣꯏ ꯌꯥꯏꯌꯦ ꯌꯥꯏꯌꯦ ꯑꯗꯨ ꯃꯥꯅ ꯇꯧꯔꯁꯤ ꯑꯗꯣ ꯑꯩꯁꯨ ꯀꯩꯅꯣ ꯇꯧꯔꯒꯦ ꯌꯨꯝꯒꯤ ꯀꯩꯀꯥ ꯑꯝꯇ ꯂꯣꯏꯁꯜꯂꯨꯒ ꯄꯣꯠ ꯆꯩꯩ ꯈꯔ ꯑꯩꯁꯨ ꯊꯝꯅꯕ ꯇꯧꯔꯒꯦꯀꯣ ꯅꯪ ꯁꯨ ꯐꯖꯅ ꯂꯩꯊꯣꯛꯑꯣ
ꯍꯣꯏ ꯍꯣꯏ ꯏꯇꯥ ꯊꯝꯃꯣ ꯊꯝꯃꯣ ꯎꯝ